ꯀꯩꯗꯩꯅꯣ ꯑꯩ ꯍꯧꯖꯤꯛꯅꯦ ꯀꯩꯅꯣꯃ ꯆꯥꯛꯄꯤ
ꯀꯩ ꯊꯥꯔꯛꯇꯣꯏꯕ
ꯅꯪꯒꯤ ꯄꯥꯆꯞꯇꯥ ꯊꯥꫪꯛꯀ‌ꯦ
ꯈꯪꯗꯦ ꯅꯪ ꯆꯥꯛ ꯆꯥꯔꯕꯣ
ꯆꯥꯗꫪꯤꯗ ꯑꯩ ꯍꯧꯖꯤꯛ ꯊꯣꯡꯉꯤ ꯄꯤꯟꯇꫪꯒꯤ ꯑꯃꯨꯛ ꯆꯤꯡꯊꯣꯛꯑꯝꯕꯅꯤ ꯃꯤꯡ ꯊꯥꫪꯛꯄꯗꯣ
ꯀꯩ ꯆꯤꯡꯊꯣꯛꯏꯕ
ꯍꯗꯥꯔꯒꯨꯝꯕ ꯀꯩ ꯀꯥ ꯒꯨꯝꯕ ꯆꯤꯡꯊꯣꯛꯄꯅꯤꯗ
ꯑꯣ
ꯌꯦꯡꯉꯦ ꯌꯦꯡꯕꯗꯤ ꯑꯗꯣ ꯑꯩ ꯈꯪꯗꯦ ꯑꯗꯨꯗꯤ ꯑꯩ ꯉꯁꯥꯏ ꯑꯩ ꯑꯗꯨꯝ ꯍꯥꯏ
ꯅꯪ ꯅꯍꯥꯟ ꯅꯍꯥꯟ ꯍꯥꯏꯔꯝꯕꯅꯦ ꯀꯥꯎ
ꯑꯦ ꯍꯝ ꯂꯣꯏꯔꯦꯍꯦ ꯕꯤꯠꯀꯥ ꯌꯥꯎꯗꯦꯍꯦ ꯅꯪꯒꯤ ꯋꯥꯔꯤꯗꯨꯗꯤ ꯑꯗꯣ ꯑꯩꯉꯣꯟꯗꯗꯤ ꯀꯩꯝ ꯍꯥꯏꯔꯛꯇꯤꯌꯦ ꯃꯥꯅ ꯑꯩ ꯉꯁꯥꯏꯗꯒꯤ ꯍꯟꯖꯟ ꯍꯟꯖꯟꯅꯅꯦ ꯑꯩꯅ ꯃꯣꯠꯂꯤꯁꯦ
ꯑꯩꯖꯨ ꯃꯥꯥꯅ ꯍꯥꯏꯔꯛꯄ ꯅꯠꯇ‌ꯦꯗ ꯀꯩꯅꯣꯅ
ꯑꫭ
ꯅꯨꯄꯥꯥꯃꯥ ꯍꯥꯏꯔꯝꯕꯅꯤ
ꯑꯩ ꯊꯋꯥꯏ ꯌꯥꯝ ꯅꯨꯡꯉꯥꯏꯇꯦ ꯅꯪꯒꯤ ꯋꯥꯔꯤꯖꯦ ꯇꯥꯕꯗ
ꯑꯩꯅ ꯉꯁꯥꯏ ꯑꯃ ꯐꯣꯟ ꯇꯧꯕꯗꫭ ꯄꯥꯏꯈꯠ ꯇꯕꯗꯣ ꯍꯧꯖꯤꯛꯇ ꯑꯃꯨꯛꯀ ꯂꯥꯛꯑ‌ꯦ ꯅꫭꯇꯤꯐꯤꯁꯟ ꯂꯥꯛꯑ‌ꯦ ꯃꯇꯝꯗꯣ ꯖꯦꯔꯣꯜ ꯆꯪꯉꯦ ꯑꯩꯅ ꯐꯣꯟ ꯇꯧꯕ
ꯈꯪꯗꯦ ꯑꯗꯣ ꯑꯥ ꯀꯔꯝ ꯀꯥꯟꯗ ꯆꯠꯇꯣꯏꯅꯣ ꯅꯪ ꯁꯥꯏꯀꯜ ꯁꯦꯝꯕ
ꯅꯪ ꯍꫭꫪ‌ꯦꯟ ꯄꯨꯡ ꯇꯔꯥꯃꯥꯊꯣꯏ ꯃꯈꯥꯏꯗ ꯍꯥꯏꯔꯛꯄꯗ ꯐꯣꯟ ꯇꯧꯔꯅꯤ ꯁꯪꯅꯕꯅꯤ ꯆꯪꯉꯒꯒ ꯑꯅꯤ ꯕꯖ꯭ꯔꯗ ꯑꫭꯅ ꯁ‌ꯦꯝꯃꯨꫪꯖꯤ ꯅꯍꯥꯟ ꯂ‌ꯦꯛꯐꯝꯗꯤ
ꯎꯝ ꯁꯥꯕ ꯎꯝ ꯆꯠꯇꯗꯤ ꯀꯩꯅꯣ
ꯍ‌ꯣꯔ‌ꯦꯟꯁ‌ꯦ ꯈꯪꯗ‌ꯦ ꯍꯧꯖꯤꯛꯁ‌ꯦ ꯅꯣꯡꯁꯤ ꯃꯪꯂꯤ ꯃꯪꯂꯤ ꯇꯩꯋ‌ꯦ
ꯅꯣꯡꯁꯦ ꯃꯪꯕꯩ ꯋꯥꯅꯤ ꯇꯥꯗꯤ ꯇꯥꯔꯣꯏ ꯍꯨꯃꯥꯡ ꯌꯥꯝ ꯁꯧꯋꯦ ꯑꯗꯣ
ꯑ ꯑ ꯑꯩꯉ‌ꯣꯟꯗꯗꯤ ꯁꯧꯗ‌ꯦ
ꯅꯉ‌ꯣꯟꯗꯗꯤ ꯁꯧꯗꯤꯌꯥ
ꯑꯥ ꯐ‌ꯦꯟ ꯃꯈꯥ ꯂꯩꯕꯩ
ꯐꯦꯟ ꯃꯈꯥꯗꯕꯨꯗꯤ ꯑꯩꯁꯨ ꯂꯩ ꯑꯗꯨ ꯑꯣꯏꯁꯨ ꯁꯥꯏ
ꯎꯝ ꯑꯣ ꯈ‌ꯣꯏꯒꯤꯅ ꯖꯒꯥ ꯈꯔ ꯏꯪꯕ ꯑꯣꯏꯔꯝꯅꯤ
ꯆꯥꯛ ꯊꯣꯡꯈ꯭ꯔꯕꯣ
ꯊ‌ꯣꯡꯉ‌‌ꯦ
ꯀꯅꯥꯅ ꯊꯣꯡꯗꯣꯏꯅꯣ
ꯊ‌ꯣꯡꯒ꯭ꯔ‌ꯦꯕ
ꯑꯦꯁ ꯀꯩ ꯃꯃꯤꯡ
ꯁꯨꯝ ꯐꯨꯅꯕꯩꯅꯤꯗ ꯑꯩ ꯅ‌ꯣꯏ ꯑꯗꯨꯝꯕ ꯀꯩꯅ‌ꯣ ꯌ‌ꯦꯡꯗ‌ꯦ
ꯌꯦꯡꯈ꯭ꯔꯥ ꯄꯣꯠꯅꯤ ꯑꯩꯅ ꯌꯦꯡꯉꯨ ꯍꯥꯏꯕꯗꯤ ꯌꯦꯡꯗꯦ
ꯉꯔꯥꯡ ꯕ‌ꯣꯜ ꯀꯅꯥꯅ ꯀꯥꯒꯤꯒ‌ꯦ
ꯑꯗꯣ ꯑꯥ ꯖꯄꯥꯟꯗꯣ ꯌꯥꯝ ꯍꯩꯕ꯭ꯔꯥꯕ
ꯅꯍꯥꯃꯨꯛꯁꯨ ꯑꯗꯨꯝ ꯀꯃꯥꯏꯅ ꯇꯧꯕꯤꯔ ꯗꯨꯄꯥꯥꯟ ꯐ ꯁꯥꯟꯅꯩ ꯍꯥꯏ ꯃꯤꯗꯨ ꯄꯤꯛꯦꯕꯀꯣ
ꯑꯥ
ꯀꯌꯥꯝ ꯆꯥꯎꯅꯤ
ꯑꯗꯣ ꯃꯥ ꯀꯥꯔꯔꯣꯏꯗ꯭ꯔꯣ ꯑꯗꯨ ꯑꯣꯏꯗꯤ ꯃꯤꯅ ꯃꯌꯥꯝ ꯃꯥ ꯍꯥꯏꯗꯤ ꯍꯟꯗꯛꯇꯤ ꯖꯄꯥꯟꯅ ꯂꯧꯕ ꯌꯥꯏ ꯀꯦ ꯍꯥꯏꯅꯩꯗ
ꯍꯥꯏꯖꯦꯗ ꯁꯨꯝ ꯃꯤ ꯃꯌꯥꯝꯅ ꯄꯥꯝꯅꯕꯩ ꯍꯥꯏꯖ ꯋꯥꯅꯤ ꯀꯩꯅ‌ꯣ ꯀꯔꯔ‌ꯣꯏ ꯂꯩꯍꯧꯔ‌ꯦ ꯂꯩꯍꯧꯔꯦ ꯍꯩ ꯚ ꯅꯍꯥꯟꯋꯥꯏ ꯑꯩ ꯒ꯭ꯔꯨꯞ ꯏꯁꯇꯦꯖꯇ ꯄꯕ ꯆ ꯀꯦ ꯌꯥꯝ ꯀꯥꯟꯗꯦꯕꯀꯣ ꯑꯗꯨꯀꯥꯎ ꯏꯁꯇꯦꯁꯤꯅ ꯑꯗꯨꯝ ꯄꯣ ꯑꯗꯨ
ꯑꯟꯗ ꯖꯔꯃꯅꯤꯁꯨ ꯂꯩꯍꯧꯔꯦ ꯑꯗꯨꯗꯤ
ꯂꯩꯍꯧꯔ‌ꯦ
ꯑꯁ
ꯉꯁꯤꯗꯤ ꯀꯅꯥꯒꯤ ꯑꯩꯒ‌ꯦ
ꯍꯣꯔꯦꯟꯁꯦ ꯑꯣꯀꯦ ꯅꯣꯔꯋꯦ ꯑꯃ ꯂꯩꯗꯥꯢꯅꯦ ꯅꯣꯔꯋꯦ ꯌꯦꯡꯉꯅꯤ ꯊ ꯂꯩꯏ
ꯐ꯭ꯔꯦ ꯐ꯭ꯔꯦ ꯍꯥꯏꯔꯅꯤ ꯑ ꯃꯖꯤꯁꯦ ꯈꯠꯃ ꯑꯣꯏꯔꯦꯅꯦ ꯀꯩꯅꯣ ꯁꯤꯒꯤ ꯃꯃꯤꯡꯁꯤꯡꯕꯨ ꯑꯩ ꯀꯥꯎꯔꯦ ꯃꯥꯒ ꯗꯤꯔꯥ ꯁꯣꯡ ꯍꯥꯏꯔ ꯊꯤꯌꯨꯅꯦ
ꯎꯝ
ꯑꯩꯩ ꯆꯥꯛ ꯆꯥꯔꯦ
ꯀꯩꯅꯣ
ꯍꯋꯥꯏ ꯍꯥꯎꯇꯦ
ꯑꯗꯨꯝ ꯂꯧꯔꯁꯨ ꯌꯥꯔꯕꯣ
ꯌꯥꯔꯅꯤ ꯍꯧꯖꯤꯛꯇꯤ ꯌꯥꯝ ꯑꯐꯥꯎꯗ ꯂꯧ ꯌꯥꯔꯅꯤ ꯂꯣꯏꯔꯦ ꯀꯩꯅꯣ ꯊꯥ
ꯊꯥ ꯉꯁꯤ ꯂꯣꯏ ꯂꯣꯢꯒ꯭ꯔꯥꯅꯤ
ꯑꯗꯨꯅꯦ ꯍꯥꯏꯁꯦ
ꯃꯤ ꯃꯌꯥꯝ ꯂꯣꯢ ꯍꯜꯂꯛꯅꯔꯕꯣ
ꯍꯥꯜꯂꯛꯅꯗꯦ ꯍꯜꯂꯛꯀꯅꯤꯗꯤ ꯑꯁ ꯈꯪꯗꯦꯗ ꯀꯅꯥ ꯀꯅꯥꯕꯨ ꯍꯜꯂꯛꯇꯣꯏꯅꯣ ꯀꯩꯝ ꯍꯥꯏꯗꯦ
ꯀꯥꯎꯒ꯭ꯔꯦꯕ
ꯀꯩꯗ ꯌꯦꯡꯗꯨꯢꯕ
ꯃꯤꯠ
ꯅꯦꯠ
ꯃꯇꯝ ꯃꯇꯝ
ꯑꯣꯀꯦ ꯌꯦꯡꯒꯦ ꯌꯦꯡꯒꯦ ꯅꯪ ꯀꯩꯗꯧꯔꯤꯅꯣ
ꯑꯝ
ꯀꯩꯗꯧꯗꯣꯏꯅꯣꯕ ꯅꯪ
ꯁꯦꯁꯦꯁ ꯑꯃ ꯂꯥꯛꯑꯦ ꯎ
ꯎꯝ
ꯑꯩꯈꯣꯏꯁꯨ ꯌꯥꯎꯔꯝꯒꯗ꯭ꯔꯣ ꯃꯥꯅ ꯑꯁꯤ ꯍꯥꯏꯔꯤꯕ
ꯌꯥꯎꯔꯝꯗꯨꯢꯅꯤ ꯀꯩꯅꯣ
ꯑꯣ ꯑꯩꯈꯣꯏꯗꯤ ꯑꯉꯥꯡ ꯑꯣꯏꯖꯔꯤꯁꯤꯗꯤ
ꯍꯣꯔꯦꯟ ꯇ꯭ꯔꯥꯟꯁꯀ꯭ꯔꯤꯞꯁꯟꯗꯅꯦ
ꯑꯇꯩꯗꯤ ꯍꯥꯏꯔꯛꯑꯣ ꯀꯩ ꯀꯩ ꯆꯩꯩꯇꯣꯏꯅꯣ
ꯇꯁ ꯌꯨꯒꯜꯗꯁ
ꯌꯥꯔꯦ ꯑꯗꯨ ꯈꯪꯉꯕꯅꯦ ꯑꯩ ꯍꯣꯢ ꯌꯦꯡꯢꯕꯅꯦ ꯁꯨꯋꯥꯢꯗ ꯌꯥꯝ
ꯇꯥꯢꯌꯦꯅꯦ
ꯑꯩꯒ ꯂꯩꯃꯤꯟꯅꯕ
ꯃꯤꯗꯣ ꯃꯤꯡ ꯄꯟꯕ ꯌꯥꯗꯣꯏꯔ
ꯈꯪꯗꯦ ꯄꯥꯜꯂꯦ
ꯑꯥꯏꯖꯤꯠꯇ ꯃꯣꯏꯅꯦ ꯀꯌꯥꯝ ꯍꯥꯏꯗ꯭ꯔꯤ
ꯑꯗꯨꯅꯕꯨ ꯑꯩꯁꯨ ꯍꯥꯏꯔꯤꯁꯤꯅꯤ ꯁꯨꯃꯥꯏꯅ
ꯁꯤ ꯁꯤ ꯏꯄꯤꯁꯣꯠ ꯀꯌꯥ ꯂ ꯁꯨꯔꯦꯒꯦ
ꯈꯪꯗꯤꯌꯦ ꯑꯗꯨ
ꯅꯪꯂꯤ ꯁꯤ ꯀꯩꯁꯨ ꯀꯥꯌꯥ ꯌꯥꯎꯔ ꯑꯩꯁꯦ ꯅꯍꯥꯟꯅ ꯌꯦꯡ ꯌꯦꯡꯉꯦꯗꯧꯔꯁꯨ ꯁꯪꯗꯕ
ꯑꯩꯅ ꯍꯥꯏꯕꯗꯨꯗꯤ ꯁꯤꯌꯦꯡ ꯌꯦꯡꯉꯨꯅꯨꯀꯣ
ꯌꯦꯡꯉꯣꯏ ꯑꯗꯨꯒꯨꯝꯕꯗꯨ ꯌꯦꯡꯕꯤꯌꯨ ꯇꯞꯊꯧꯀꯣ ꯀꯩꯅꯣꯅꯤ ꯑꯩ ꯆꯨꯝꯅꯒꯤ ꯀꯣꯜ ꯅꯠꯇꯦ
ꯅꯪ ꯑꯩ ꯁꯥꯎꯔꯛꯀꯥꯅꯤ
ꯆꯤꯡꯗꯨꯅ ꯀꯃꯥꯏꯟ ꯇꯧꯕꯅꯣ ꯈꯪꯗꯦ
ꯑꯗꯨ ꯆꯥꯛ ꯆꯥꯟꯅꯗꯣꯏꯔꯥꯕ
ꯈꯪꯗꯦ ꯃꯤꯗ
ꯀꯩ ꯀꯤꯂꯣꯅꯣ ꯄꯥꯏ
ꯈꯪꯗꯦ ꯆꯪꯡꯗꯣ ꯀꯥꯔꯒ ꯀꯩꯗꯧꯗꯨꯏꯅꯣ
ꯑꯩꯅ ꯆꯠꯇꯔꯗꯤ ꯂꯩꯔꯅꯦ ꯉꯥꯡꯈꯤꯕꯅꯦ
ꯀꯅꯥꯗꯅꯣ ꯍꯥꯏꯖꯦ
ꯑ ꯑꯗꯨꯗꯣ ꯑꯗꯨꯁꯨ ꯆꯞ ꯃꯥꯟꯅꯩ ꯑꯗꯨꯝ ꯈꯔ ꯂꯩ ꯎꯅꯕ ꯐꯪꯉꯔꯣꯏꯗꯕꯅꯦ ꯇꯧꯔꯦ ꯌꯥꯔꯦ ꯑꯩꯅ ꯇꯥꯅꯤꯡ ꯗ꯭ꯔꯦ ꯎꯅꯔꯔꯣꯏ ꯎꯅꯔꯣꯏꯅ ꯎꯅꯔꯤꯁꯦ ꯀꯌꯥꯗꯤ ꯎꯅꯔꯦ ꯍꯥꯏꯒꯤꯕꯅꯦ ꯉꯥꯎꯁꯜꯂꯛꯑꯦ ꯑꯗꯨꯒ
ꯀꯔꯤ ꯇꯧꯕꯩ ꯍꯥꯏꯔꯤꯅꯣ ꯃꯥꯉꯣꯟ ꯅꯪꯅ
ꯆꯨꯝꯗ꯭ꯔꯥ ꯆꯨꯝꯗ꯭ꯔꯕ ꯀꯩꯗꯧꯔ
ꯍꯌꯦꯡꯍꯦ ꯍꯌꯦꯡꯍꯦ ꯑꯩꯉꯣꯟꯗ ꯑꯃꯨꯛ ꯍꯧꯔꯛ ꯑꯔꯣꯏꯗꯣꯏꯗꯤ ꯅꯪ ꯗꯨꯃꯥꯏ ꯉꯥꯡꯕ ꯃꯌꯥꯝ
ꯍꯧꯔꯛꯀꯅꯤ ꯆꯪꯗꯦ ꯑꯩꯅ ꯉꯥꯡꯉꯤꯗꯣ ꯃꯣꯏꯗ
ꯆꯪꯗꯕ꯭ꯔꯥ ꯑꯩ ꯍꯥꯏꯗꯔ ꯑꯩꯅꯦ ꯁꯤꯍꯦꯛ ꯑꯩꯊꯟꯅ ꯈꯟꯕ ꯅꯠꯇꯦꯕ ꯃꯤ ꯃꯌꯥꯝ ꯂꯣꯏ ꯈꯟꯕꯅꯦꯕ ꯍꯔꯥꯎ ꯅꯨꯡꯉꯥꯏꯕ ꯄꯥꯝꯕ
ꯎꯝ
ꯑꯗ ꯆꯤꯡꯒꯤꯗꯩ ꯑꯩꯅ ꯈꯟꯕꯗ ꯆꯥꯛꯇꯣ ꯆꯥꯊꯣꯛꯄ ꯍꯥꯏꯗꯤ ꯍꯦꯡꯋꯥꯏ ꯆꯥꯛ ꯑꯃꯨꯛ ꯆꯥꯛ ꯑꯃꯨꯛ ꯆꯥꯅꯁꯦ ꯍꯥꯏꯇ ꯇꯜꯂꯤꯅ ꯑꯁ ꯅꯍꯥꯟꯅ ꯆꯥꯈ꯭ꯔꯗꯤ ꯍꯥꯏꯕ ꯌꯥꯅꯕꯀꯣ
ꯌꯥꯝ ꯐꯕ ꯋꯥꯈꯜꯂꯣꯟꯅꯤ
ꯀꯣꯟꯅ ꯑꯃꯨꯛ ꯊꯦꯝꯗꯧ ꯁꯔꯨꯛ ꯁꯔꯨꯛꯄꯨꯗꯤ
ꯑ ꯑꯌꯨꯛꯀꯤ ꯅꯪ ꯀꯩꯥ ꯆꯥꯔꯒꯦ ꯉꯁꯤ ꯀꯣꯟ ꯆꯥꯕ꯭ꯔ
ꯇꯟ ꯑꯀꯪꯕ ꯂꯩꯅ ꯆꯥꯔꯦ ꯇꯟꯒꯪ ꯊꯥꯎ ꯌꯥꯎ ꯌꯥꯎꯗꯕ
ꯇꯟ ꯆꯥꯅꯤꯡꯉꯦ ꯅꯪ ꯇꯟ ꯄꯜꯂꯛꯇꯅ
ꯊꯥꯎꯒꯤ ꯇꯟ ꯅꯠꯇꯦꯟ
ꯅꯠꯇ꯭ꯔꯁꯨ
ꯀꯩꯋ
ꯅꯠꯇ꯭ꯔꯁꯨ ꯆꯥꯅꯤꯡꯉꯦ
ꯍꯣꯔꯦꯟ ꯅꯣꯔꯋꯦꯅꯦ ꯌꯦꯡꯗꯣꯏꯁꯦ
ꯀꯩꯅꯣ ꯆꯥꯛ ꯆꯥꯛ ꯂꯧꯕꯗꯩꯗꯤ ꯚꯦꯀꯦꯁꯟ ꯃꯅꯨꯡꯁꯤꯗ ꯆꯥꯛ ꯑꯝꯇ ꯆꯥꯅꯍꯧꯁꯤꯗꯅ ꯑꯩꯒ ꯅꯪꯒ
ꯀꯝ ꯀꯥꯟꯗꯅꯣ ꯍꯥꯏꯁꯦ
ꯌꯥꯗ꯭ꯔꯣ
ꯌꯥꯏ
ꯑꯗꯣ
ꯎꯝ
ꯍꯌꯦꯡꯁꯦ ꯏꯟꯇꯔꯚꯤꯌꯨ ꯂꯩꯌꯦꯕꯀꯣ
ꯀꯥꯏꯗ
ꯑꯩꯒꯤ ꯏꯝꯐꯥꯜ ꯋꯦꯁꯀꯤ
ꯈꯟꯗꯒꯨꯝꯕ ꯑꯍꯣꯏ ꯍꯣꯏ ꯇꯣꯛꯑꯣ ꯑꯗꯨꯖꯨ
ꯍꯧꯖꯤꯒꯦ ꯈꯜꯂꯤ ꯀꯥꯏ ꯈꯜꯂꯣꯏꯗꯕꯗꯨꯕꯨ ꯇꯣꯛꯑꯣ ꯍꯥꯏꯔꯣ
ꯃꯦꯁꯦꯁꯇ ꯌꯦꯡꯉ
ꯍꯦꯟꯃꯟꯗ꯭ꯔꯣ
ꯅꯪ ꯑꯗꯣ ꯁꯥꯔꯤ ꯁꯦꯠꯂ ꯀꯔꯤ ꯇꯧꯅꯤ ꯍꯥꯢꯅꯣ
ꯁꯦꯠꯅꯤꯡꯉꯦ ꯑꯩ ꯁꯥꯔꯤ ꯁꯦꯠꯅꯤꯉꯦ ꯅꯣꯏꯒꯤ ꯐꯦꯔꯋꯦꯜꯗ ꯁꯦꯠꯁꯤꯔ ꯈꯪꯗꯦ
ꯅꯪ ꯑꯣꯏꯅ
ꯍꯣꯏ ꯍꯣꯏ ꯑꯩ ꯑꯣꯏꯅ ꯅꯪꯒꯤ
ꯍꯨꯍꯨꯍꯨꯍꯨ ꯌꯥꯏ ꯃꯍꯨꯠ ꯂꯥꯛꯄꯅꯤ ꯍꯥꯏꯔꯒ
ꯑꯗꯨꯒ ꯅꯍꯥꯟꯒꯤ ꯕꯦꯖꯇꯣ ꯑꯗꯨ ꯐꯥꯕ ꯅꯪꯒ ꯑꯩꯒ
ꯑꯁ ꯇꯜꯂꯤꯗ ꯑꯩꯗꯤ ꯃꯣꯏꯖꯨ ꯊꯣꯡꯍꯥꯡꯉꯒ ꯂꯦꯞ ꯂꯩ
ꯎꯝ ꯃꯣꯏꯖꯨ ꯁꯥꯔꯤ ꯁꯦꯠꯂꯣꯏ ꯍꯥꯏ ꯃꯌꯥꯝ ꯁꯦꯠꯅꯗꯕ꯭ꯔ ꯈꯣꯢ ꯁꯦꯠꯂꯅꯤ ꯍꯥꯏ
ꯖꯤꯟ ꯒꯨꯝꯕ ꯁꯦꯠꯅꯤꯗ
ꯈꯪꯗꯦ ꯑꯩꯗꯤ ꯒꯥꯔꯤ ꯁꯦꯠ ꯐꯪꯗꯦ ꯁꯦꯠꯅꯤꯡꯉꯦ ꯍꯥꯏꯒꯤꯅꯤ ꯑꯩ ꯑꯣꯏꯅ ꯁꯦꯠ ꯂꯥꯛꯁꯤꯔꯥ ꯈꯪꯗꯦꯅꯦ
ꯎꯝ ꯅꯣꯢ ꯀꯩ ꯀꯩ ꯁꯦꯠꯇꯨꯢꯅꯣ ꯑꯩꯋꯣꯅꯦ ꯎꯝ ꯃꯇꯝꯗꯨꯝ ꯌꯦꯡꯉꯨ
ꯃꯇꯝꯖꯦ ꯌꯥꯔꯦ
ꯃꯄꯥꯖꯦ ꯑꯩꯒ ꯀꯥꯒꯦ ꯑꯗ꯭ꯔ
ꯏ ꯎꯝ